ꯍ
ꯀꯩꯗꯧꯔꯤꯒꯦ
ꯂꯑꯌꯦ ꯂꯪꯗꯤꯦ
ꯑꯩꯁꯨ ꯆꯥꯛ ꯆꯥꯔꯕꯣ
ꯍ ꯆꯥꯗ꯭ꯔꯤꯌꯦ ꯅꯣꯏꯗꯤ
ꯆꯥꯔꯦ ꯊꯦꯡꯉꯦꯍꯦ
ꯑꯣ ꯑꯩꯈꯣꯏ ꯍꯣꯁꯇꯦꯜꯗ ꯂꯩꯕꯒꯤꯀꯣ ꯈꯔ ꯊꯦꯡꯉꯦ
ꯑꯣ ꯑꯩꯈꯣꯏꯁꯨ ꯑꯩꯁꯨ ꯍꯣꯁꯇꯦꯜꯗꯅꯦ ꯉꯁꯥꯏ ꯄꯤꯈ꯭ꯔꯦ
ꯑꯣ ꯑꯩꯈꯣꯏ ꯆꯥꯛꯇꯣ ꯈꯔ ꯊꯦꯡꯅ ꯊꯦꯡꯅ ꯄꯤꯕ ꯗꯨꯅꯅꯦ
ꯆꯥꯛ ꯌꯦꯟꯁꯥꯡꯗꯤ ꯍꯥꯎꯕ꯭ꯔꯣ
ꯑ ꯑꯝ ꯌꯥꯎꯇꯦ ꯑꯩꯈꯣꯏ ꯃꯐꯝꯗꯗꯤ ꯚꯦꯖ ꯈꯛꯇ ꯆꯥꯕꯒꯤ ꯀꯣ
ꯎꯝ
ꯗꯨꯒꯤ ꯁꯥ ꯉꯥ ꯆꯥꯕ ꯐꯪꯗꯦ ꯑꯗꯨꯒꯤ ꯀꯩꯁꯨꯝ ꯍꯥꯎꯇꯦ
ꯏꯁꯀꯤꯟꯗꯤ ꯐꯕꯅꯦꯗ ꯑꯗꯨ ꯆꯥꯕꯗꯣ
ꯍꯣꯏꯍꯦ
ꯎꯝ
ꯆꯥꯕꯔꯣ ꯅꯪꯗꯤ
ꯑꯩꯈꯣꯏꯁꯨꯅꯦ ꯀꯣꯕꯤ
ꯑꯣ ꯍꯥꯎꯕ ꯏꯟꯁꯥꯡꯅꯦ ꯀꯨꯏꯕꯒꯤ ꯍꯥꯎꯅꯤꯌꯦ
ꯀꯗꯥꯏꯗꯩꯅꯣꯗ ꯌꯨꯝꯗ ꯁꯥ ꯆꯥꯔꯒ ꯍꯜꯂꯛꯑꯦ ꯁꯤꯗ ꯀꯣꯕꯤ ꯆꯥꯕ ꯑꯃꯨꯛ ꯍꯧꯔꯦ
ꯑ ꯆꯥꯗꯧ ꯀꯨꯏ ꯎꯝ ꯑꯈꯣꯏꯗꯗꯤ ꯗꯨꯒꯨꯝꯕꯁꯨꯨ ꯄꯤꯗꯕꯅꯤꯅꯀꯣ ꯗꯥꯜ ꯆꯥꯅ ꯗꯨꯒꯨꯝꯕ ꯈꯛꯇ ꯄꯤꯕꯅꯤ
ꯑꯩꯈꯣꯏꯗꯤ ꯗꯥꯜꯒꯨꯝꯕꯗꯤ ꯌꯦꯟꯁꯥ ꯊꯣꯡꯕ ꯅꯨꯃꯤꯠꯇꯀꯣ ꯌꯦꯟꯁꯥꯗꯨ ꯀꯪꯅ ꯉꯧꯔꯒ ꯑꯗꯨꯒ ꯗꯥꯥꯜ ꯐꯨꯠꯄ ꯑꯗꯨꯝ ꯃꯍꯤꯛ ꯑꯍꯤꯛ ꯄꯤꯕꯥ ꯆꯥꯕ ꯌꯥꯏꯌꯦ
ꯑꯣ ꯌꯥ ꯑꯍꯥ ꯌꯥꯝ ꯐꯩꯅꯦ ꯑꯗꯨꯗꯤ ꯑꯈꯣꯢꯗꯤ ꯍꯩꯌꯦ ꯍꯩꯌꯦ
ꯑ ꯃꯤꯒꯤ ꯀꯃꯥꯏ ꯍꯥꯏꯁꯤꯔꯥ ꯑꯩꯁꯦ ꯐꯖꯅ ꯍꯥꯏꯕ ꯍꯩꯇꯕꯅꯤꯅꯦ ꯅꯨꯃꯤꯠ ꯑꯅꯤꯒꯨꯝꯕ ꯂꯥꯏ ꯂꯩꯌꯦꯅ ꯆꯥꯛ ꯏ ꯁꯥ ꯄꯤꯕꯁꯤꯁꯨ ꯇꯣꯏꯅ ꯄꯤꯗꯦꯕ
ꯑꯣ ꯑꯣ
ꯃꯔꯛ ꯃꯔꯛꯇꯀꯣ
ꯑꯣ ꯅꯣꯏꯗꯤ ꯀꯔꯝ ꯀꯔꯝꯕ ꯅꯨꯃꯤꯠꯇ ꯄꯤꯕ꯭ꯔꯥ
ꯎꯝ ꯊꯥꯡꯖꯒꯥ ꯂꯩꯕꯥꯛ ꯄꯣꯛꯄ ꯎꯝ ꯊꯥꯡ ꯑꯅꯤ ꯃꯛꯅꯦ ꯅꯨꯃꯤꯗꯥꯡ ꯉꯛꯅꯦꯗ ꯅꯣꯏꯗꯤ
ꯑꯩꯈꯣꯏꯁꯨ ꯌꯦꯟꯕꯨꯝ ꯈꯛꯇ ꯄꯤꯌꯦ ꯑꯗꯨꯅ ꯕꯦꯁ ꯇꯥꯔꯦ ꯇꯣꯞꯄꯗꯤ ꯌꯥꯗꯦ ꯗ ꯇ ꯄ
ꯎꯝ ꯑꯩꯈꯣꯏꯗꯤ ꯑꯌꯥꯝꯕ ꯌꯦꯟꯁꯥꯡ ꯅꯥꯄꯤ ꯒꯛ ꯆꯥꯏꯌꯦꯗ ꯗꯥꯜꯒꯨꯝꯕꯗꯤ ꯄꯥꯛꯄꯤꯗꯦ
ꯐꯔꯦꯅꯦ ꯑꯗꯨꯗꯤ
ꯑꯁ ꯐꯕꯕꯨ ꯃꯔꯣꯛꯁꯨ ꯍꯥꯞꯄꯤꯗꯦ ꯆꯝꯐꯨꯠꯀ ꯆꯞ ꯃꯥꯟꯅꯔꯤꯅꯦ ꯏꯁꯀꯤꯟꯕꯨꯗꯤ ꯌꯥꯝ ꯁꯦꯡꯍꯜꯂꯦ
ꯑ ꯑꯁ ꯃꯣꯔꯣꯛ ꯑꯃꯐꯥꯎ ꯍꯥꯞꯄꯤꯗꯕ꯭ꯔꯣ
ꯑꯥ ꯃꯣꯔꯣꯛꯗꯒꯥꯁꯦ ꯑꯥ ꯀꯃꯥꯏ ꯍꯥꯏꯁꯤꯒꯦ ꯌꯦꯟꯁꯥꯡꯗꯗꯤ ꯌꯥꯝ ꯍꯥꯞꯇꯕ ꯃꯣꯔꯣꯛꯀꯨꯝꯕ ꯃꯦꯠꯂꯒ ꯑꯗꯨ ꯃꯣꯔꯣꯛ ꯃꯦꯠꯄꯁꯨ ꯃꯔꯛ ꯃꯔꯛꯇ
ꯑꯁ ꯑꯗꯨ ꯑꯩꯈꯣꯏꯗꯤ ꯈꯔꯗꯤ ꯍꯥꯞꯄꯤꯔꯗꯤ ꯐꯗꯣꯏꯅꯤꯗ
ꯑꯁ ꯉꯔꯤꯁꯨ ꯌꯥꯎꯗꯦ ꯑꯩꯈꯣꯏꯒꯤ ꯃꯔꯛꯁꯤꯗ ꯀꯔꯤ ꯆꯥꯗꯕ ꯁꯥ ꯆꯥꯗꯕ ꯃꯤꯁꯨ ꯂꯩꯔꯤꯌꯦ ꯑꯗꯨꯒꯤꯀꯣ ꯐꯔꯛ ꯌꯥꯝ ꯇꯥꯕꯅꯦ
ꯃꯅꯝꯁꯨ ꯃꯄꯥꯟꯒꯣꯝ ꯂꯩꯕ꯭ꯔꯥ
ꯎꯝ ꯍꯨꯝ ꯍꯥꯏꯕꯗꯤ ꯈꯨꯟꯗꯗꯤ ꯂꯩꯇꯦꯗ ꯑ ꯑꯇꯣꯞꯄ ꯃꯐꯝꯗ
ꯑꯣ
ꯀꯃꯥꯏ ꯍꯥꯏꯁꯤꯔꯥ
ꯌꯥꯔꯦꯗ
ꯑꯍꯨꯝ
ꯉꯁꯤ ꯀꯣꯂꯦꯖꯀꯨꯝꯕ ꯆꯠꯄꯩꯔ
ꯑ ꯍꯣꯏ ꯅꯪꯁꯨ ꯀꯣꯂꯦꯖ ꯇꯝꯃꯤꯔꯣ
ꯑꯣ ꯀꯣꯂꯦꯖ ꯇꯝꯕ꯭ꯔꯒ ꯂꯩꯔꯤ ꯑꯩꯁꯨ ꯀꯔꯝꯕ ꯁꯦꯃꯦꯁꯇꯔ ꯇꯝꯕ꯭ꯔꯥ ꯅꯪꯒꯤ
ꯑꯩ ꯍꯟꯗꯛꯁꯦ ꯆꯍꯤ ꯑꯍꯨꯝ ꯁꯨꯔꯅꯤ ꯅꯪꯗꯦ
ꯏꯕꯅꯤ ꯆꯞ ꯃꯅꯥꯕ ꯃꯥꯂ‌ꯦꯑꯗꯨꯗꯤ
ꯑꯧ ꯃꯥꯟꯅꯔꯝꯔꯅꯤ
ꯄꯟꯖꯥꯕꯇ ꯇꯝꯔ ꯂꯩꯌꯦ
ꯑꯩꯌꯥ ꯑꯩꯗꯤ ꯑꯗꯨꯝ ꯑꯩꯈꯣꯏꯒꯤ ꯂꯩꯐꯝꯁꯤꯗ ꯇꯝꯕꯅꯤꯗ
ꯐꯩꯗ ꯐꯖꯅ ꯇꯝꯃꯣ ꯅꯣꯏꯁꯨ ꯌ꯭ꯔꯂꯤ ꯆꯠꯄ꯭ꯔꯥ
ꯍꯥ
ꯌ꯭ꯔꯂꯤ ꯆꯠꯄ꯭ꯔꯣ ꯅꯣꯏꯁꯨ ꯁꯦꯃꯤꯁꯇꯔ ꯅꯠꯇꯕ
ꯑ ꯁꯦꯃꯤꯁꯇꯔꯗ ꯆꯠꯂꯦ ꯑꯗꯨ ꯁꯦꯃꯤꯁꯇꯔ ꯃꯉꯥ ꯂꯩꯅ ꯃꯉꯥꯗꯣ
ꯑꯩꯈꯣꯏꯅꯗꯤ ꯌ꯭ꯔꯂꯤ ꯆꯠꯄ ꯁꯤꯃꯦꯁꯇꯔ ꯋꯥꯏꯁ ꯑꯩꯈꯣꯏ ꯃꯅꯥꯕꯥ
ꯑꯣ ꯂꯥꯏꯛ ꯂꯩꯩꯅ ꯎ ꯁꯦꯃꯤꯁꯇꯔ ꯆꯍꯤ ꯑꯃꯗ ꯁ‌ꯦꯃꯤꯁꯇꯔ ꯑꯅꯤ ꯑꯅꯤꯅꯦꯅ
ꯍꯣꯏ ꯍꯣꯏ ꯑꯣꯏ
ꯎꯝ ꯍꯟꯗꯛꯁꯦ ꯑꯍꯨꯝ ꯁꯨꯔꯗꯤ ꯃꯉꯥꯒ ꯇꯔꯨꯛ ꯑꯣꯏꯔꯅꯤꯅ
ꯑꯧ ꯑꯧ ꯐꯥꯏꯅꯦꯜ ꯑꯦꯛꯖꯥꯝ ꯒꯨꯝꯕ ꯊꯥꯕ꯭ꯔ ꯍꯧꯖꯤꯛꯀꯥꯟ
ꯎꯝ ꯀꯔꯤꯁꯨ ꯇꯧꯗꯦꯗ ꯑꯩꯁꯦ ꯇꯝꯄꯥꯛꯇ ꯇꯝꯗ꯭ꯔꯒ ꯆꯤꯡꯔꯣꯝꯗ ꯆꯠꯄꯀꯣ ꯇꯝꯕ
ꯑꯆꯥ
ꯁꯨꯇꯤ ꯌꯥꯝ ꯊꯥꯃꯟ ꯊꯥꯕꯤꯃꯟꯕꯒꯤ ꯀꯣ
ꯍꯣꯏ ꯑꯗꯨꯅꯦ ꯑꯥꯗꯗꯤ ꯁꯨꯃꯥꯏꯅ ꯇꯧꯒꯟ
ꯎꯝ ꯀꯥꯕ ꯐꯥꯎꯍꯧꯗ꯭ꯔꯤ ꯑꯗꯨꯒ ꯁꯨꯇꯤ ꯊꯥꯕꯅ ꯇꯪ ꯈꯥꯏ ꯑꯃ
ꯍꯣꯏ ꯑꯗꯨꯒꯅꯤ
ꯍꯧꯖꯤꯛ ꯑꯩꯒꯤ ꯂꯩꯐꯝꯁꯤꯗꯤ ꯁꯨꯇꯤ ꯊꯥꯕꯤꯗꯦꯕ ꯑꯥꯗ ꯃꯣꯏ ꯏꯔꯥꯡ ꯇꯧꯔꯁꯨ ꯁꯤꯗꯗꯤ ꯀꯔꯤꯁꯨ ꯍꯦꯛ ꯇꯥꯗꯕꯅꯦ ꯑꯃꯔꯣꯝꯗꯗꯤ ꯐꯗꯤ ꯐꯕꯅꯦ ꯃꯤꯅ ꯇꯝꯗꯕꯗꯣ ꯇꯝꯕꯗꯣ
ꯅꯪꯒꯤꯅ ꯀꯔꯝꯕ ꯀꯣꯔꯦꯁꯅꯤ ꯍꯥꯏꯕ
ꯑꯩꯁꯦ ꯖꯨꯂꯣꯖꯤ ꯂꯧꯋꯦ ꯅꯪꯗꯤ
ꯑꯣ ꯑꯩꯅ ꯃꯦꯗꯤꯀꯜ ꯇꯝꯔꯒ ꯂꯩꯌꯦ ꯑꯩꯗꯤ
ꯑꯣ ꯑꯁ ꯂꯥꯏꯔꯤꯛ ꯌꯥꯝ ꯍꯩꯔꯝꯗꯣꯏ ꯃꯥꯜꯂꯦ ꯑꯗꯨꯗꯤ
ꯑꯩ ꯍꯩꯇꯦ ꯑꯩ ꯌꯥꯝ ꯋꯥꯔꯒ ꯂꯩꯌꯦ ꯅꯦꯛꯁ ꯃꯟꯇ ꯐꯥꯏꯅꯦꯜ ꯑꯦꯛꯖꯥꯝ ꯊꯥꯒꯦꯔꯅ ꯀꯣ
ꯎꯝ ꯑꯣ ꯑꯩꯌꯥ ꯈꯪꯗꯦꯗ ꯑꯩꯗꯤ ꯏꯃꯥꯅ ꯇꯝꯍꯟꯕꯅꯦ ꯇꯝꯅꯤꯡꯗ꯭ꯔꯦ ꯍꯥꯏꯔꯁꯨ ꯌꯥꯗꯦ
ꯇꯁꯨ ꯃꯍꯥꯟ ꯃꯅꯤꯗ ꯆꯠꯂꫭ ꯅꫭ ꯀꯣꯂ‌ꯦꯁ ꯂꯩꯅ
ꯎꯝ
ꯀꯣꯂꯦꯖꯇ ꯑꯩꯁꯨ ꯕꯤ ꯑꯦꯁ ꯁꯤꯒꯤ ꯑꯦꯗꯃꯤꯁꯟ ꯇꯧꯔꯝꯕꯅꯦ
ꯎꯝ
ꯂꯣꯖꯤ ꯑꯣꯅꯥꯔꯁ ꯇꯧꯔꯒꯀꯨ ꯄꯩꯁꯥ ꯆꯠꯃꯟꯕꯒꯤ ꯇꯣꯛꯈ꯭ꯔꯕꯅꯤ ꯁꯤꯃꯤ ꯑꯃ ꯈꯛꯇ ꯊꯔꯒ
ꯎꯨꯝ
ꯆꯪꯉꯦ ꯑꯥꯗꯁꯨ ꯄꯩꯁꯥ ꯆꯪꯉꯦ ꯑꯗꯨ ꯑꯣꯏꯕꯨꯝꯅ ꯐ ꯑꯣꯏꯔꯦꯕ ꯆꯠꯄꯁꯦ
ꯑꯣ
ꯑꯗꯨꯒꯤ ꯑꯦꯛꯖꯥꯝ ꯊꯥꯕꯒꯤ ꯆꯠꯄꯒꯤ ꯃꯤ ꯃꯌꯥꯝꯗ ꯄꯩꯁꯥꯒꯨꯝꯕꯁꯨ ꯄꯤꯌꯦ ꯑꯗꯨ ꯑꯣꯏꯕꯒꯤ ꯀꯣ ꯑꯣꯏꯔꯦ ꯃꯤꯅ ꯑꯃꯥꯡꯕꯗꯣ ꯇꯝꯕꯗꯣ ꯐꯖꯅ ꯇꯥꯎ ꯃꯦꯁꯤꯅ ꯇꯣꯞꯄꯅꯤ ꯍꯥꯏꯒꯗ
ꯑꯦꯁ ꯂꯥꯏꯔꯤꯛ ꯇꯝꯕꯁꯦ ꯋꯥꯗꯤ ꯋꯥꯕꯅꯦ
ꯑ ꯑꯩꯗꯤ ꯀꯣꯂꯦꯖ ꯀꯥꯕ ꯂꯣꯏꯅꯤꯡꯕꯅ ꯂꯣꯏꯔꯦ ꯋꯥꯕꯗꯨ
ꯀꯔꯤ ꯑꯩꯗꯤ ꯀꯥꯅꯤꯡꯗ꯭ꯔꯤ ꯂꯣꯏꯔꯒ ꯀꯔꯤ ꯇꯧꯒꯦꯔꯥ ꯑꯗꯨꯅ ꯍꯦꯟꯅ ꯀꯣꯛ ꯁꯥꯏ
ꯑꯣ ꯑꯩꯗꯤ ꯍꫭꯁꯇꯦꯜꯗꯁꯨ ꯂꯩꯃꯟꯕꯒꯤ ꯀꫭ
ꯇꯝꯊꯣꯛ ꯈꯨꯁꯨꯄ ꯎꯝ ꯑꯁꯤꯒꯤ ꯑꯩꯈꯣꯏ ꯉꯥꯡꯕꯁꯦ ꯃ ꯃꯐꯝ ꯃꯃꯤꯡꯒꯨꯝꯕꯒꯤ ꯃꯃꯤꯡꯒꯨꯝꯕ ꯏꯕ ꯅꯠꯇ꯭ꯔꯣ
ꯃꯤ ꯂ ꯃꯥꯅ ꯄꯥꯟꯗꯒꯅꯑꯦ ꯑꯗꯨꯂꯁꯨ ꯍꯥꯏꯗꯤ ꯑꯗꯨꯛ ꯆꯤꯛ ꯁꯤꯟꯅꯒ ꯇꯥꯎꯔꯒ ꯂꯩꯕꯅꯦꯕ ꯑꯗꯨ ꯎ ꯃꯁꯥ ꯃꯁꯥꯒꯤ ꯃꯤꯅꯁꯨ ꯂꯣꯏꯅꯃꯛ ꯍꯥꯏꯕ ꯍꯧꯕꯒꯤ ꯑꯩꯗꯣ ꯑꯗꯨꯝ ꯉꯥꯡꯕ ꯌꯥꯕ ꯉꯥꯡꯂꯤꯅꯍꯥ
ꯑꯗꯣ ꯉꯔꯥꯡꯁꯨ ꯑꯩꯈꯣꯏꯗ ꯔꯤꯖꯦꯛ ꯆꯠꯈ꯭ꯔꯕꯅꯦꯕ
ꯑꯣ ꯑꯩꯒꯤꯗꯤ ꯇꯧꯗꯦ ꯁꯨꯃꯥꯏꯅ
ꯎꯝ
ꯗꯥꯎꯗꯥꯎꯏ ꯊꯥꯟꯅꯕ ꯃꯥꯗꯦ ꯗꯤ ꯀꯧꯕꯣ
ꯑꯣ
ꯑꯩꯈꯣ ꯑꯩꯗꯤ ꯃꯌꯥꯝ ꯁꯤꯒꯤꯗ ꯃꯣꯏꯅ ꯇꯧꯔꯛ ꯇꯧꯔꯛꯄꯁꯤꯡꯅꯁꯨꯅꯦ ꯃꯣꯏꯒꯤ ꯑꯁꯤ ꯑꯩꯅ ꯍꯧꯖꯤꯛ ꯉꯥꯡꯕꯒꯨꯝꯅ ꯑꯗꯨꯝ ꯉꯥꯡꯗ ꯂꯩꯌꯦꯕ ꯃꯤꯡ ꯃꯄ ꯃꯥꯟꯅ ꯄꯥꯝꯃꯒ ꯑꯩꯁꯨ ꯈꯪꯗꯦꯕꯨ ꯑꯣꯏꯕ ꯑꯗꯨꯝ ꯆꯦꯛꯁꯤꯟꯗꯕ꯭ꯔꯥꯅ ꯈꯪꯗ꯭ꯔꯦ
ꯎꯝ ꯁꯣꯏꯕ ꯀꯥꯟꯗꯗꯤ ꯑꯗꯨꯝ ꯀꯩꯅꯣ ꯇꯧꯕꯅꯦ ꯑꯁꯤꯒꯤ ꯃꯔꯝꯗꯁꯨ ꯋꯥꯔꯤ ꯁꯥꯒꯅꯨ ꯍꯥꯏꯕꯅꯦꯕ ꯑꯗꯨꯒꯤ ꯀꯔꯤ ꯎ ꯉꯥꯡꯒꯦꯔꯥ ꯆꯥꯛ ꯆꯥꯕ꯭ꯔꯥ ꯀꯔꯤ ꯇꯧꯕ꯭ꯔꯥ ꯁꯤ ꯅꯠꯇꯦꯅ
ꯎ ꯑꯗꯨꯅꯦ ꯉꯔꯥꯡꯀꯣ ꯅꯨꯄꯤ ꯑꯃꯅ ꯋꯥꯔꯤ ꯁꯥꯅꯕ ꯈꯨꯋꯥꯗꯣ ꯂꯣꯏꯔꯦ ꯃꯉꯣꯟꯗꯗꯤ ꯅꯪꯒꯤ ꯀꯔꯝꯕꯁꯇ ꯆꯥꯕ ꯀꯥꯕ꯭ꯔꯥꯒꯨꯝꯕ ꯍꯥꯡꯕꯁꯨ ꯌꯥꯗꯦ ꯃꯉꯣꯟꯗ
ꯎꯝ
ꯑꯃꯛꯃꯤꯒꯤꯗ ꯍꯥꯡꯒꯅꯤ ꯍꯣꯔꯦꯟ ꯍꯥꯏꯒꯦ ꯍꯧꯔꯦꯟ ꯍꯥꯏꯒꯦ ꯑꯗꯨꯗꯤ ꯀꯔꯤ ꯍꯥꯏꯔꯗꯣꯏꯅꯣ ꯍꯥꯏꯕ ꯈꯪꯗ꯭ꯔꯦꯅ ꯀꯣ
ꯎꯝ ꯑ ꯋꯥꯔꯤ ꯁꯥꯕꯁꯦ ꯑꯅꯤꯃꯛ ꯈꯪꯅꯗꯕꯅꯤꯅꯀꯣ ꯑꯅꯤꯃꯛꯅ ꯉꯥꯡꯗ꯭ꯔꯗꯤ ꯀꯔꯝꯃꯥꯏꯅ ꯉꯥꯡꯅꯒꯦꯔꯥ
'ꯑꯗꯨꯅꯦ ꯈꯔ ꯈꯔ ꯕꯨꯗꯤ ꯈꯤꯇꯪ ꯈꯤꯇꯪꯗꯤ ꯑꯗꯨꯝ ꯉꯥꯡꯅꯤꯉꯥꯏꯗꯣ ꯁꯦꯝꯕ ꯇꯥꯔꯦꯅ ꯎꯝ ꯗꯨꯝ ꯇꯧꯔꯒ ꯂꯩꯌꯦ
ꯁꯤꯒꯨꯝꯕ ꯉꯥꯡꯗ꯭ꯔꯒ ꯀꯔꯤ ꯉꯥꯡꯒꯤꯔꯕꯣ
ꯑꯣ ꯑꯩꯅ ꯑꯣ ꯅꯪꯗꯤ ꯍꯧꯖꯤꯛꯇꯤ ꯀꯔꯤ ꯇꯧꯔꯒ ꯂꯩꯕ꯭ꯔꯥ ꯍꯧꯖꯤꯛꯇꯤ ꯁꯨꯃꯥꯏꯅ ꯇꯧꯔꯒ ꯂꯩꯌꯦ ꯍꯥꯏꯗꯤ ꯂꯣꯏꯔꯦꯀꯣ ꯑꯩꯅ ꯍꯪꯕ ꯀꯣꯏꯁꯟ ꯈꯛꯇ ꯈꯨꯝꯃꯦꯕ ꯑꯦ ꯑꯗꯨ ꯋꯥꯕ ꯍꯣꯏ ꯃꯥꯥꯟꯅꯗꯤ ꯄꯥꯝꯅ ꯍꯥꯪꯒꯦ
ꯍ
ꯎ ꯑꯩꯗꯤ ꯋꯥꯕꯗꯨ ꯃꯉꯣꯟꯗ ꯇꯧꯔꯒ
ꯎꯝ
ꯑꯗꯨꯒ ꯍꯅꯨꯕꯤꯁꯤꯡꯕꯨꯁꯨ ꯉꯔꯥꯡꯗꯣ ꯀꯣꯜ ꯇꯧꯕ ꯀꯥꯟ ꯈꯨꯋꯥꯗꯤ
ꯑ ꯑꯗꯨꯒꯨꯝꯕꯗꯤ ꯊꯦꯡꯗꯤ ꯊꯦꯡꯅꯗ꯭ꯔꯤ ꯑꯩꯗꯤ
ꯑꯩꯗꯤ ꯋꯥꯕꯗ ꯂꯣꯏꯔꯦ ꯃꯣꯏꯒꯨꯝꯅ ꯇꯧꯔꯒ
ꯎꯝ
ꯑꯅꯨꯕꯤꯁꯤꯡꯗꯣ ꯃꯥꯒꯤ ꯃꯆꯥꯒꯨꯝꯕꯒ ꯆꯥꯛ ꯆꯥꯃꯤꯟꯅꯔꯒ ꯂꯩꯌꯦ ꯀꯅ ꯋꯥꯗꯣ ꯀꯩꯁꯨ ꯉꯥꯡꯗꯕ ꯍꯝ ꯌꯥꯔꯣꯏ ꯈꯋꯥꯏ ꯂꯩꯃꯟꯕꯕꯒꯤ ꯀꯛꯊꯠꯂꯤꯅꯦ ꯑꯩ ꯉꯔꯥꯡ
ꯑꯍꯍꯥ ꯀꯥꯏꯗꯦ ꯀꯥꯏꯗꯦ ꯃꯤ ꯃꯤꯅꯦ ꯀꯥꯏꯗꯦ ꯂꯣꯏꯅꯃꯛ ꯃꯥꯟꯅꯣ ꯍꯥꯏꯗꯤ ꯀꯗꯥꯏ ꯌꯥꯒꯦꯔꯥ
ꯑꯅꯤꯅꯦꯕ ꯊꯦꯡꯅꯥꯕꯗꯣ ꯀꯔꯤ ꯋꯥ ꯍꯥꯏꯌꯨꯔ ꯍꯥꯏꯔꯛꯑꯦ ꯑꯩꯉꯣꯟꯗ
ꯑ
ꯇꯨ ꯑꯣꯏꯔꯗꯤ ꯑꯩꯁꯨ ꯑꯪ ꯈꯪꯗ꯭ꯔꯦꯅ ꯑꯩꯁꯨ ꯅ ꯕꯤ ꯃꯥꯁꯨ ꯃꯥꯅ ꯂꯧꯕꯨꯛ ꯆꯠꯂꯦ ꯉꯁꯤ ꯆꯦꯡꯒꯨꯝ ꯂꯥꯎꯕ ꯆꯠꯂꯦꯒꯦ ꯋꯥꯔꯤ ꯂꯤꯅꯤꯡꯉꯤꯕꯔ ꯋꯥ ꯉꯥꯏꯔꯒ ꯕꯤꯅꯤꯡꯉꯥꯏ ꯅꯥꯏꯗꯕꯒꯤ ꯇꯣꯛꯈ꯭ꯔꯕꯅꯦꯕ ꯃꯥꯁꯨ
ꯑ ꯍꯥꯍꯥꯍꯥ ꯑꯗꯨꯒꯨꯝꯕ ꯃꯤꯗꯣ ꯅꯨꯡꯇꯤꯒꯤ ꯀ꯭ꯔꯤ ꯇꯧꯕ꯭ꯔꯥ ꯀꯔꯤ ꯀꯔꯤ ꯇꯧꯕ꯭ꯔꯥ ꯉꯥꯡꯍꯟꯈꯦ ꯍꯥꯏꯅꯦ
ꯈꯔ ꯍꯅꯨꯕꯤ ꯑꯣꯏꯔꯗꯤ ꯑꯩꯈꯣꯏꯗ ꯑꯗꯨꯝ ꯃꯣꯏꯅ ꯍꯥꯡꯉꯗꯤ ꯈꯔ ꯐꯩꯅ ꯍꯣꯏ ꯅ ꯉꯥꯡꯕ ꯈꯇ ꯈꯣꯨꯝꯃꯒ ꯑꯦ ꯑꯩꯗꯤ ꯋꯥꯕꯗꯨ ꯂꯣꯏꯔꯕꯅꯤ ꯉꯔ
ꯑꯁ ꯑꯁꯤꯒꯨꯝꯕꯗꯤ ꯋꯥ ꯋꯥ ꯉꯥꯡꯕ ꯍꯩꯕ ꯃꯤꯅ ꯉꯥꯡꯗ꯭ꯔꯗꯤ ꯅꯨꯡꯉꯥꯏꯇꯦꯗ
ꯍꯣꯏ ꯑꯗꯨꯝ ꯑꯉꯥꯡ ꯑꯅꯤꯃꯛꯇꯣ ꯈꯪꯅꯗꯕꯅꯤꯅꯍ ꯅꯨꯄꯥꯗꯨꯅ ꯉꯥꯡꯅꯤꯡꯉꯥꯏ ꯄꯥꯛꯅ ꯂꯩꯇꯕ
ꯎꯝ
ꯅꯪ ꯅꯥꯕ ꯅꯨꯡꯉꯥꯏꯕꯁꯨ ꯌꯥꯝꯌꯦ ꯍꯧꯖꯤꯛ ꯅꯪꯉꯣꯟꯗꯁꯨ ꯑꯗꯨꯝ ꯅꯨꯡꯉꯥꯏ ꯑꯪ ꯍꯖꯤꯛ ꯅꯠꯇꯦ ꯏꯃꯥꯗꯣ
ꯑꯩ ꯑꯩ ꯑꯩꯅ ꯀꯣꯜ ꯇꯧꯔꯛꯄꯅꯦ ꯑꯩꯅ ꯉꯥꯡꯗ꯭ꯔꯗꯤ ꯀꯅꯥ ꯉꯥꯡꯒꯦꯔꯥ
ꯄꯨꯝ ꯃꯤ ꯑꯃ ꯑꯃꯒꯤꯁꯨ ꯑꯦꯗꯖꯁ ꯇꯧꯕ ꯇꯥꯔꯒ ꯃꯤ ꯑꯃꯈꯛ ꯍꯧꯖꯤꯛꯇꯤ ꯀꯨꯏꯅ ꯊꯝꯕ ꯌꯥꯗꯦꯅ ꯀꯣ
ꯎꯝ
ꯑꯩ ꯅꯨꯄꯥ ꯃꯥꯁꯨ ꯁ ꯀ ꯑ ꯋꯥ ꯉ ꯍ ꯋꯥ ꯑꯗꯨ
ꯅꯨꯄꯥꯈꯣꯏꯗꯤ ꯂꯣꯏꯔꯦ ꯀꯣꯏꯅꯁꯦ ꯑꯗꯨ ꯇꯧꯔꯁꯦ ꯇꯧꯔꯛꯑꯦ ꯌꯨꯝ ꯄꯜꯂꯨꯁꯦ ꯇꯧꯔꯑꯦ
ꯈꯣꯏꯗꯤ ꯅꯣꯡꯗꯤꯡ ꯗꯒꯥ ꯇꯥꯎꯁ ꯇꯥꯎꯁ ꯇꯧꯔꯒ ꯑꯗꯨꯝ ꯈꯨꯝꯗꯅ ꯂꯩꯕꯅꯤ
ꯑꯗꯨꯒ ꯊꯝꯈ꯭ꯔꯁꯨ ꯑꯃꯨꯛꯀ ꯀꯩꯅꯣ ꯃꯤꯁꯦꯁ ꯊꯥꯔꯛꯂꯗꯤ
ꯑꯥꯎ ꯑꯗꯨꯅꯦ
ꯖ ꯇꯧꯋꯦ
ꯎꯝ ꯑꯗꯨꯒꯤ ꯗꯨꯝ ꯅꯨꯄꯥꯁꯤꯡꯕꯨꯗꯨ ꯐꯥꯒꯤ ꯇꯧꯔꯒ ꯉꯥꯏꯕꯅꯦꯕ ꯉꯔꯥꯡ ꯅꯨꯄꯥꯗꯨꯒꯤ ꯈꯨꯋꯥꯗꯤ ꯂꯣꯏꯔꯦ ꯑꯩꯗꯤ
ꯎꯝ
ꯃꯥꯗꯣꯁ ꯐꯧꯅꯤꯡ ꯁꯥꯎꯅꯤꯡ ꯋꯥꯗꯣ ꯈꯨꯝꯕꯒꯨꯝ ꯈꯨꯝꯗꯒꯨꯝ ꯑꯌꯣ
ꯑꯩꯅꯥꯅ ꯅꯡ ꯃꯔꯨꯞꯍꯣꯏꯒ ꯂꯩꯃꯤꯟꯅꯕ꯭ꯔꯣ ꯍꯥꯏꯔꯒ ꯂꯩꯃꯤꯟꯅꯗꯦ ꯏꯇꯣꯝ ꯂꯩ ꯑꯣ ꯁꯨꯃꯥꯏꯅ ꯇꯥꯎꯔꯒ
ꯑꯗꯨꯗꯤ ꯀꯥꯃꯥꯏꯅ ꯅꯣꯛꯅꯤꯡꯉꯤꯗ
ꯑꯗꯨꯒꯤ ꯑꯩꯅ ꯋꯥ ꯍꯥꯏ ꯉꯥꯡꯂꯁꯨ ꯐꯖꯅ ꯈꯨꯝꯕꯤꯗꯦꯕ ꯃꯥꯗꯣ
ꯎꯝ
ꯑꯗꯒꯤ ꯑꯩꯅ ꯎꯄꯥꯏ ꯂꯩꯥꯃꯟꯗꯕꯗꯒꯤꯃꯕꯨꯁꯨ ꯑꯣꯏꯔꯔꯣꯏꯗ ꯑꯩꯅ ꯑꯗꯨꯁꯨ ꯑꯩꯅ ꯀꯣꯏꯁꯟ ꯉꯥꯡꯒꯅꯤ ꯑꯗꯨꯒ ꯈꯤꯇꯪꯗꯡꯅ ꯈꯨꯝꯒꯅꯤ ꯑꯩ ꯑꯩꯒꯤ ꯅꯦꯠꯋꯥꯔꯛ ꯄ꯭ꯔꯣꯕ꯭ꯂꯦꯝ ꯍꯧꯔꯕ꯭ꯔꯥꯒꯤ ꯃꯊꯥ ꯁꯥꯔꯒ ꯂꯩꯕ ꯑꯗꯨ ꯈꯔꯥ ꯂꯩꯔꯗꯤ ꯃꯨꯛ ꯄꯉꯥꯡꯒꯅꯤ ꯃꯥꯗꯣ
ꯎꯝ
ꯎꯝ ꯋꯥꯗꯣ ꯉꯥꯡꯕꯤꯗꯕꯒꯤ ꯌꯥꯝꯅ ' ' ꯑꯕ ꯅꯪꯗꯤ ꯀꯨꯝꯅ ꯑꯗꯕ꯭ꯔꯥ ꯅꯪꯗꯤ ꯁꯤꯒꯨꯝꯕ